ꯇꯥꯏꯌꯦ ꯍꯦꯠ ꯐꯣꯟ ꯑꯃꯠꯇꯗꯤ ꯂꯩꯔꯒꯦ ꯕ ꯫
ꯀ꯭ꯔꯤ ꯍꯥꯏꯕ꯭ꯔꯣ?
ꯍꯦꯠ ꯐꯣꯟ ꯑꯃꯠꯇꯗꯤ ꯂꯩꯔꯒꯦ ꯍꯥꯏꯕ ꯕ꯭ꯂꯨꯇꯨꯠ ꯑꯃꯠꯇ
ꯄꯩꯁꯗꯣ ꯇꯜꯂꯒꯥ ꯂꯩ
ꯍꯣꯏ ꯑꯗꯨꯅꯦ ꯕ꯭ꯂꯨꯇꯨꯠ ꯑꯃꯠꯇ ꯂꯩꯔꯒꯦ ꯍꯥꯏꯔꯤꯁꯦ꯫ ꯕ꯭ꯂꯨꯇꯨꯠ ꯑꯃꯠꯇ ꯂꯩꯗꯕ ꯌꯥꯗ꯭ꯔꯦ꯫
ꯕ꯭ꯂꯨꯇꯨꯠꯇ ꯅꯠꯇ ꯏꯁꯄꯤꯀꯔ ꯂꯒꯦꯔꯥ ꯒꯤꯇꯔ ꯂꯩꯒꯦꯔꯥ ꯒꯤꯇꯥꯔ ꯑꯝ ꯂꯩꯔ ꯈꯣꯡꯖꯜꯂꯖꯤꯔ ꯈꯪꯗꯦ ꯑꯩꯁꯨ ꯌꯥꯕ꯭ꯔꯥ ꯌꯥꯗꯕ꯭ꯔꯥ ꯖꯦꯡ - ꯖꯦꯡ ꯑꯅ꯫
ꯑꯗꯣ ꯅꯪ ꯈꯣꯟꯖꯦꯜꯗꯨꯅꯕꯨ ꯍꯦꯟꯅ ꯅꯨꯡꯁꯤꯕꯁꯨ ꯃꯥꯜꯂꯤ ꯑꯗꯨꯗꯣ ꯑꯣꯏꯅ ꯑꯗꯨꯝ ꯂꯩꯗ꯭ꯔꯁꯨ ꯆꯤꯟꯅ ꯑꯗꯨꯝ ꯇꯧꯔꯣ꯫
ꯎꯝ ꯗꯨꯝ ꯖꯦꯡ ꯖꯦꯡ ꯖꯦꯡ - ꯖꯦꯡ ꯏꯁꯩꯖꯨ ꯁꯛꯆꯟꯕ
ꯎꯝ ꯑꯗꯣ ꯑꯩꯁꯨ ꯂꯥꯛ ꯇꯣꯔꯁꯤꯅꯤ ꯅꯪꯒꯤ ꯕꯦꯛꯔꯥ
ꯖꯦꯡ - ꯖꯦꯡ ꯀꯥ
ꯑꯩꯁꯨ ꯂꯥꯛ ꯇꯣꯔꯁꯤꯗꯤ ꯅꯪꯒꯤ ꯀꯩꯅꯣ ꯇꯧꯕ ꯑꯣꯏꯅ
ꯂꯥꯛꯑꯣ ꯂꯥꯛꯑꯣ ꯂꯥꯛꯃꯟꯗꯦ ꯍꯥꯏꯔꯤꯕꯅꯤ꯫
ꯑꯩ ꯂꯥꯛ ꯇꯣꯔꯦꯗꯤꯌꯔ ꯀꯨꯏꯗ꯭ꯔꯕꯅꯦ꯫
ꯀꯨꯏꯗ꯭ꯔꯦ
ꯄꯤꯌꯥꯂꯛꯁꯃꯤꯅ ꯏꯟꯗꯛꯁꯟ ꯂꯩꯔꯦꯅ ꯍꯔꯥꯎꯔꯨꯑꯒ ꯆꯠꯄꯒꯤ ꯃꯈꯣꯡ ꯊꯥꯡꯀꯠ ꯂꯩꯔꯝꯃꯦ꯫
ꯃꯁꯨ ꯂꯥꯛꯑꯣꯏ ꯌꯥꯔꯛꯇꯕ ꯅꯠꯇꯦ ꯐꯖꯔꯤ ꯈꯣꯏ ꯁꯝꯐꯥꯕꯤꯅ ꯊꯦꯡꯅꯔꯒ ꯄꯨꯟꯅ ꯂꯥꯜꯂꯥ ꯅꯣꯏꯊꯂꯛꯑꯣꯂꯥ ꯄꯔꯦꯡ ꯂꯦꯞꯄꯨ ꯂꯦꯞꯄꯨ ꯀꯅꯥꯅ ꯀꯩꯗꯣ ꯀꯅꯥ ꯁꯤꯜꯂꯛꯄ ꯀꯔꯤ ꯀꯥꯏ ꯅꯪꯒꯤ ꯐ꯭ꯂꯣꯔꯗꯣ ꯅꯨꯡꯗꯤ ꯌꯥꯝ ꯅꯨꯡꯉꯥꯏꯇꯦꯉꯣ ꯏꯁꯤꯡ ꯍꯥꯏꯗꯤ ꯅꯨꯡꯉꯥꯏꯇꯦ ꯍꯥꯏꯗꯤ꯫ ꯅꯪ ꯅꯊꯟ ꯂꯩꯕꯒꯤꯕꯨꯗꯤ ꯅꯨꯡꯉꯥꯏꯕꯀꯣ꯫ ꯏꯁꯤꯡ ꯐꯪꯉꯦ ꯌꯦꯡꯉꯣ ꯇꯤ ꯇꯤ ꯇꯥꯜꯂꯦ꯫
ꯎꯝ꯫
ꯑꯗꯨꯒ ꯄ꯭ꯔꯤꯌꯥꯂꯛꯁꯃꯤ ꯍꯣꯏꯒꯤꯅ ꯑꯃꯨꯛ ꯖꯣꯝ ꯖꯣꯝ ꯇꯥ ꯅꯨꯡꯉꯥꯏꯌꯦꯕ ꯏꯁꯤꯡꯗꯣ
ꯎꯝ ꯎꯝ
ꯑꯗꯒꯤ ꯆꯠꯄ ꯐꯪꯉꯦ ꯌꯦꯡꯉꯣ ꯑꯥ
ꯑꯩꯗꯒꯤ ꯂꯥꯛꯑꯒ ꯁꯨ ꯁꯨꯔꯨꯡ ꯑꯃ ꯑꯃꯨꯛ ꯐꯥꯎꯔꯒ ꯑꯃꯨꯛ ꯑꯥ ꯃꯊꯛ ꯇꯥꯅ ꯃꯨꯛ ꯀꯥꯆꯤꯟꯗ ꯍ
ꯅꯪꯒꯤꯗꯨꯕꯨ ꯎꯁꯤꯠꯇ꯭ꯔꯤꯕ ꯍꯥꯏꯕꯗꯨꯔꯣ?
ꯎꯁꯤꯠꯇꯦ ꯎꯁꯤꯠ ꯅꯅꯥꯏ ꯌꯥꯝ ꯎꯁꯤꯠꯆꯩ ꯀꯣ
ꯏꯟꯁꯥꯏꯟꯒꯤ ꯂꯤꯁꯇꯤꯛꯄꯁꯨ ꯐꯖꯕ ꯑꯃꯠꯇꯗꯤ ꯂꯩꯅꯤꯡꯉꯤ꯫
ꯂꯩꯔꯨꯅꯨꯗ ꯀꯩ ꯀꯥꯟꯗꯕꯗ ꯅꯆꯤꯟ ꯂꯤꯞꯁꯇꯤꯛ ꯁꯪꯉꯒ꯫
ꯑꯣ
ꯑꯍꯣꯡꯕ ꯁꯪꯒꯅꯨ ꯑꯇꯥꯡꯕ ꯁꯪꯉꯨ
ꯏꯟꯁꯥꯡꯗꯣ ꯏꯕꯦꯝꯃ ꯌꯥꯝ ꯂꯩꯕꯤꯕꯅꯦ
ꯌꯥꯔꯦꯉꯣ ꯏꯟ ꯁꯥꯔꯦ ꯏꯟ ꯁꯣꯠꯂ ꯏꯟꯁꯥꯡꯕꯨ ꯍꯥꯏꯕ꯭ꯔꯣ ꯏꯟꯁꯥꯏꯠꯄꯨ ꯏꯕ꯭ꯔꯣ ꯃꯥꯔꯁ꯫ ꯄꯨꯨ ꯍꯥꯏꯕ꯭ꯔꯣ ꯅꯥꯔꯁꯄꯨ ꯍꯥꯏꯕ꯭ꯔꯣ ꯀꯣꯄꯤ ꯃꯌꯥꯝꯁꯤꯅ ꯑꯋꯣꯏꯕ ꯀꯣꯄꯤꯗꯣ ꯂꯩꯇꯗꯤ ꯑꯩꯈꯣꯏꯁꯨ ꯄꯩꯁꯥꯁꯤ ꯂꯩꯇ꯭ꯔꯤꯕꯅꯤ꯫ ꯀꯥꯏꯗꯒꯤ ꯅꯥꯔꯁꯀꯤ ꯂꯤꯁꯤꯡ ꯃꯔꯤ ꯄꯤꯕ ꯐꯥꯎꯟꯗꯦꯁꯟꯗꯣ ꯂꯩꯗꯧ ꯁꯔꯨꯛꯄꯨꯗꯤ꯫ ꯏꯟꯁꯥꯏꯠꯀꯤ ꯑꯥ ꯃꯥꯔꯁꯀꯤ꯫ ꯆꯥꯃꯉꯥ ꯆꯥꯇ꯭ꯔꯨꯛ ꯄꯤꯕꯗꯣ ꯂꯧꯕꯅ ꯐꯠꯇ꯭ꯔꯣ꯫
ꯐꯩꯌꯦ ꯐꯩꯌꯦ
ꯆꯥꯝꯃꯉꯥ ꯆꯥꯇ꯭ꯔꯨꯛꯇꯨꯐꯥꯎꯒꯤ ꯍꯛ ꯐꯥꯎ ꯂꯩꯖꯗ꯭ꯔꯤꯕꯅꯤ ꯑꯩꯈꯣꯏꯗꯤ
ꯎꯝ ꯀꯩꯅꯣꯒꯤ ꯁꯤꯁ ꯌꯨꯇꯤꯒꯤ ꯃꯁꯀꯔꯥ ꯑꯃꯇ ꯀꯛꯀꯦ ꯈꯜꯂꯤꯌꯦ
ꯁ꯭ꯋꯤꯁ ꯕꯤꯌꯨꯇꯤꯒꯤ
ꯎꯝ
ꯁ꯭ꯨꯏꯁꯕꯤꯌꯨꯇꯤ ꯅꯪ ꯀꯣꯜ ꯀꯌꯥ ꯁꯨꯔꯦ
ꯁꯤꯒ ꯇꯔꯥꯍꯨꯝꯗꯣꯏ
ꯌꯥꯔꯦ ꯁꯤꯜꯂꯣꯏꯔ ꯇꯨꯝꯃꯨꯔꯣ
ꯍꯣꯏ ꯅꯪꯅ ꯇꯨꯝꯃ ꯍꯥꯏꯔꯝꯃꯤꯅ ꯑꯩ ꯇꯨꯝꯃꯒꯦ ꯫
ꯇꯨꯝꯃꯣ ꯂꯥꯏꯔꯤꯛ ꯄꯥꯔꯨꯅꯣ꯫ ꯀꯔꯤ ꯀꯅꯥꯅꯤ
ꯑꯩꯁꯤ ꯅꯪꯅ ꯎꯁꯤꯠꯇꯕ ꯑꯃ ꯃꯥꯟꯕ ꯑꯃ ꯌꯥꯎꯋꯦꯀꯣ ꯗꯥꯏꯔꯦꯛꯄꯨꯗꯤ ꯅꯠꯂꯝꯗꯕꯁꯨ ꯌꯥꯏꯌꯦꯕ ꯅꯪꯒꯤ ꯑꯗꯣ ꯁꯨꯝ ꯏꯆꯝ ꯆꯝꯅ ꯇꯧꯕꯕꯨꯗꯤ ꯑꯣꯏꯔꯝꯕ ꯌꯥꯏꯕ ꯑꯗꯣ ꯑꯣꯏꯇꯥꯥꯔꯒꯁꯨ ꯁꯨꯝ ꯃꯥꯟꯕꯗꯅ
ꯎꯁꯤꯠꯆꯩ ꯎꯁꯤꯠꯆꯩ ꯎꯁꯤꯆꯩ ꯅꯅꯥꯏ ꯑꯩꯍꯥꯛ ꯅꯪꯕꯨ ꯎꯁꯤꯠꯆꯩꯀꯣ
ꯑꯗꯣ ꯏꯕꯥꯅꯤꯁꯦ ꯄꯨꯜꯂꯞ ꯂꯩꯇꯥꯔꯒꯗꯤ ꯈꯥꯡ ꯑꯇꯪ ꯌꯦꯡꯁꯤꯅ
ꯂꯩꯁꯦ ꯂꯩꯁꯦ ꯈꯥꯡꯗ ꯅꯠꯇꯦꯁꯦ ꯍꯣꯏ ꯈꯥꯡꯗꯨꯨꯅꯗꯤ ꯏꯅꯞꯇꯤ ꯑꯣꯏꯔꯤ
ꯑꯗꯣ ꯈꯥꯡ ꯑꯃꯒ ꯑꯥ ꯆꯥꯛ ꯊꯣꯡꯅꯕꯁꯦ ꯔꯥꯏꯁ ꯀꯨꯀꯔ ꯑꯣꯏꯅ ꯂꯩꯖꯦ ꯍꯥꯏꯔꯣ ꯀꯨꯀꯔ ꯑꯣꯏꯅ ꯂꯩꯖꯦ ꯍꯥꯏꯔꯣ꯫
ꯀꯨꯀꯔꯅ ꯐꯗꯧ ꯃꯥꯜꯂꯦ ꯑꯇꯩ ꯑꯇꯩ ꯇꯧꯔꯁꯨ ꯐꯤꯁ ꯐꯤꯁ
ꯑꯥ ꯑꯗꯨꯗꯨꯒ ꯏꯕꯥꯅꯤꯒꯤꯗꯤ ꯕꯣꯏꯂꯔ ꯑꯃꯃꯝꯁꯨ ꯂꯩꯔꯕꯅꯤꯅꯀꯣ ꯐꯨꯠꯄ ꯁꯥꯕꯒꯤꯗꯤ ꯀꯩꯁꯨ ꯅꯠꯇ꯭ꯔꯦꯕ ꯍꯧꯍꯤꯛ ꯍꯧꯖꯤꯛꯀꯥꯟ ꯆꯥ ꯂꯣꯟꯕ ꯈꯣꯠꯄꯩꯗꯤ꯫
ꯎꯝ꯫
ꯎꯝ ꯑꯣꯈꯦ꫰꫰
ꯈꯥꯡꯗ ꯂꯣꯜꯂꯁꯨ ꯌꯥꯅꯤꯗ꯫
ꯕꯒꯔ ꯑꯅꯤ ꯂꯩꯗꯨꯕ ꯀꯩꯗꯧꯖꯔꯨꯅꯤꯒꯦ꯫
ꯌꯥꯔꯦ ꯌꯥꯔꯦ ꯄꯨꯝꯅꯃꯛ ꯑꯣꯈꯦ ꯇꯥꯔꯦ꯫
ꯑꯩꯅ ꯍꯥꯏꯕ ꯄꯨꯝꯅꯃꯛ ꯅꯪ ꯌꯥꯡꯅꯤꯡꯉꯕ ꯅꯠꯇ꯭ꯔꯣ꯫
ꯌꯥꯅꯤꯡꯑꯦ ꯈꯥꯡꯗꯨꯅ ꯅꯌꯨꯝ ꯆꯄꯗ ꯌꯦꯞꯄ ꯄꯔꯛꯑꯣ ꯑꯃ ꯏꯟꯗꯛꯁꯟ ꯊꯥꯡꯒꯠꯄ ꯌꯥꯕ ꯇꯔꯝꯃꯣꯏꯅꯦ ꯗꯨꯁꯨ
ꯑꯩꯈꯣꯏ ꯈꯥꯡ ꯏꯟꯗꯛꯁꯟ ꯊꯥꯡꯒꯠ ꯌꯥꯕ ꯈꯥꯡ ꯂꯩꯇꯦ
ꯈꯣꯏꯁꯨ ꯂꯩꯇꯦ ꯏꯟꯗꯛꯁꯟ ꯁꯤꯖꯤꯟꯅꯗꯕꯅꯤꯅ
ꯏꯕꯦꯝꯃ ꯀꯩꯅꯣ ꯇꯧꯋꯦ ꯎꯝ ꯑꯩꯈꯣꯏꯒꯤ ꯑꯌꯥꯡꯂꯩꯃ ꯀꯕꯣꯛ ꯌꯣꯟꯕꯗꯣ ꯅꯣꯏ ꯌꯧꯔꯝꯒꯅꯤ
ꯌꯥꯔꯣꯏ
ꯑ ꯑꯗꯨ ꯌꯦꯟꯕꯗꯣ ꯑꯗꯨꯏ ꯃꯅꯨꯡꯗ ꯈꯥꯡ ꯊ ꯀꯠꯅꯗꯤ ꯍꯥꯏꯗ꯭ꯔꯥ꯫
ꯎꯝ꯫
ꯑꯗꯨꯒ ꯃꯩꯌꯥꯥ ꯊꯥꯕ ꯅꯨꯃꯤꯠꯇ ꯑꯩꯈꯣꯏ ꯃꯥꯅ꯫ ꯒ꯭ꯌꯥꯁ ꯑꯅꯤꯃꯛ ꯈꯥꯡ ꯊꯥꯡꯒꯠꯂ ꯑꯃꯅ ꯉꯥ ꯇꯥꯎꯂꯩꯔꯝꯃꯤ ꯑꯃꯅ ꯉꯥ ꯊꯣꯡꯂꯩꯔꯝꯃꯤ꯫
ꯐꯖꯩ ꯈꯣꯏꯔꯣꯝꯗꯅ ꯆꯝꯊꯣꯡ ꯄꯤꯖꯕ ꯅꯠꯇ꯭ꯔꯣ꯫
ꯑꯗꯨꯒ ꯎꯝ ꯋꯥꯆꯤꯡꯒꯤ ꯄꯨꯔꯅꯤꯃꯥꯥꯁꯤ ꯉꯥꯅꯨ ꯆꯥꯕ ꯌꯥꯝ ꯍꯥꯎꯋꯦ ꯍꯥꯏꯅꯗ꯭ꯔꯣ꯫
ꯍꯥꯎꯕꯅꯦ ꯑꯗꯨ ꯋꯥꯛꯆꯤꯡ ꯄꯨꯔꯅꯤꯃꯥꯗꯅꯤ ꯍꯦꯛꯇ ꯈꯥꯡ ꯊꯥꯡꯒꯠ ꯌꯥꯗ꯭ꯔꯤꯁꯤꯁꯨ꯫
ꯍꯣꯏ ꯋꯥꯆꯤꯡ ꯄꯨꯔꯅꯤꯃꯥꯗ ꯑꯗꯨꯅꯤ ꯑꯩꯈꯣꯏ ꯃꯣꯏꯔꯥꯡ ꯀꯥꯡꯕꯨꯗꯤ ꯑꯗꯨꯝ ꯆꯥꯗꯕꯅꯤ꯫
ꯆꯥꯗꯦ ꯐꯪꯗꯦ꯫ ꯎꯄꯥꯏ ꯂꯩꯇꯦ ꯑꯗꯨꯅ꯫
ꯎꯄꯥꯏ ꯂꯩꯇꯦ꯫
ꯕꯤꯛꯀꯂꯤ꯫
ꯎꯝ꯫
ꯂꯥꯏꯒꯤꯁꯨ ꯑꯍꯥꯎꯕ ꯅꯨꯃꯤꯠ ꯈꯟ ꯈꯟꯗ ꯇꯧꯋꯦ꯫
ꯏꯃꯥ ꯑꯌꯥꯡ ꯂꯩꯃ ꯑꯇꯣꯝꯕꯤ ꯑꯍꯟ ꯂꯥꯏ ꯂꯥꯏꯐꯧ ꯃꯃꯤꯠ ꯌꯥꯝꯕ ꯖꯠꯅꯤ꯫
ꯍꯨꯝ꯫
ꯂꯥꯏꯕꯥꯎ ꯃꯃꯤꯠ ꯌꯥꯝꯃꯦ ꯍꯥꯏꯕ꯫
ꯍꯣꯏ ꯌꯥꯝꯃꯦ꯫
ꯑꯃꯅ ꯂꯩꯃꯤꯟꯅꯔꯦ ꯑꯅꯤ ꯑꯃꯅ ꯇꯣꯉꯥꯟꯅ ꯂꯩꯔꯦ꯫
ꯑꯁ ꯂꯥꯏꯔꯕ ꯋꯥꯜꯅ ꯀꯔꯤ꯫
ꯂꯥꯏꯔꯕ ꯋꯥꯜꯗꯤ ꯃꯌꯥꯝꯒꯤ ꯃꯤꯌꯣꯠ ꯃꯤꯅꯩꯗ ꯋꯥꯕꯨ ꯋꯥꯔꯝꯃꯅꯤ꯫
ꯈꯣꯡꯕꯤꯒꯗꯣ ꯀꯥꯏꯈ꯭ꯔꯗꯤ ꯐꯥꯗꯧꯅꯤ꯫
ꯍꯥ꯫
ꯑꯁ ꯃꯥꯅ ꯑꯍꯥꯟꯕ ꯅꯠꯇꯦꯗ ꯅꯨꯄꯤ ꯀꯣꯏꯔꯤꯁꯦ ꯑꯁ꯫
ꯑꯗꯣ ꯑꯩꯅ ꯍꯥꯏꯗꯤ ꯃꯥꯗꯨꯁꯨ ꯂꯥꯂꯦ ꯍꯥꯏꯔꯗꯤ ꯍꯞꯇꯥꯃꯨꯀꯇꯤ ꯇꯨꯝꯃꯤꯟ ꯂꯩꯔꯣ ꯃꯆꯤꯟꯁꯦ ꯍꯦꯛꯇ ꯍꯦꯛꯇ ꯈꯨꯝꯃꯦ ꯍꯥꯏꯕꯅꯤꯗ ꯑꯩ ꯑꯗꯨꯃꯥꯏꯅ
ꯅꯪ ꯑꯗꯨꯃꯥꯏꯅ ꯑꯁ ꯅꯪ ꯈꯪꯗꯤ ꯈꯪꯖꯕꯣꯏꯔꯦꯍꯦ꯫ ꯑꯁ ꯑꯗꯨꯃꯗꯤ ꯊꯥꯒꯠꯂꯤꯍꯦ ꯅꯪ ꯅꯁꯥꯅ ꯅꯁꯥꯒꯤ꯫ ꯀꯔꯤꯀꯥꯔ ꯀꯔꯤ ꯀꯔꯤ ꯈꯪꯖꯕꯁꯤ꯫
ꯅꯪꯗꯣ ꯌꯥꯝ ꯊꯤꯅ ꯆꯝꯅ ꯉꯥꯡꯕꯕꯨꯗꯤ ꯑꯣꯏꯔꯝꯒꯅꯤ ꯑꯗꯨꯕꯨ ꯑꯩꯅ ꯇꯥꯕꯗꯗꯤ ꯀꯔꯦꯝꯅꯕ ꯃꯥꯜꯂꯦ
ꯑꯩꯁꯦ ꯌꯥꯝ ꯊꯤꯅ ꯆꯝꯅꯕꯨꯗꯤ ꯉꯥꯡꯕꯅꯦ ꯑꯗꯨ ꯅꯪ ꯇꯥꯕꯗ ꯀꯔꯦꯝꯅꯕ ꯃꯥꯜꯂꯕ꯭ꯔꯥ
ꯃꯥꯜꯂꯦ
ꯅꯤꯁꯥ ꯁꯥꯟꯅꯒꯅꯣ ꯅꯤꯁꯥ ꯁꯥꯟꯅꯒꯅꯣ
ꯑꯗꯨ ꯊꯛꯑꯣ
ꯑꯗꯨꯗꯤ ꯑꯦꯛꯖꯥꯝ ꯂꯣꯏꯔꯛꯄꯗ ꯃꯤ ꯆꯠꯅꯈꯤꯕꯒꯤ ꯇꯥꯟꯖꯥ ꯂꯧꯔꯒ ꯐꯃꯨꯡ ꯐꯖꯕ ꯑꯃ ꯊꯝꯍꯧꯔꯕ
ꯁꯤꯛꯁ ꯁꯦꯝ ꯑꯥ ꯐꯣꯔ ꯁꯦꯝ ꯑꯦꯛꯖꯥꯝ ꯂꯣꯏꯔꯝꯃꯅꯤ ꯀꯩꯅꯣ꯫
ꯂꯣꯏꯔꯦ꯫
ꯑꯝꯇ ꯆꯠꯅꯗꯔꯤꯕꯣ꯫
ꯆꯠꯅꯕꯁꯨ ꯌꯥꯎꯔꯦ ꯆꯠꯅꯗꯕꯁꯨ ꯌꯥꯎꯔꯦ꯫
ꯆꯠꯅꯕꯗꯨ ꯂꯩꯁꯤꯜꯂꯣ ꯀꯩꯅꯣ꯫
ꯍꯨꯝꯍꯨꯝ꯫ ꯀꯥꯏ ꯊꯝꯃꯣ ꯍꯥꯏꯕꯅꯣ ꯀꯣꯛꯊꯛꯁꯤ ꯊꯝꯃꯣ ꯍꯥꯏꯕ꯭ꯔꯣ꫰꫰
ꯅꯪꯒꯤꯗꯣ ꯀꯣꯛ ꯁꯤꯟꯗꯣꯛꯅꯧ ꯀꯩꯅꯣ꯫
ꯑꯩꯒꯤ ꯐꯥꯄꯨꯡꯁꯤꯗꯤ ꯀꯩꯁꯨꯕꯨ ꯇꯧꯗꯦꯗ ꯆꯤꯆꯦ ꯐꯥꯄꯨꯡꯁꯤꯗꯤ ꯄꯨꯡꯇꯦꯛ ꯇꯦꯛꯄꯒ ꯆꯞ ꯃꯥꯟꯅꯔꯕꯅꯤꯗ ꯃꯁꯥꯁꯦ ꯍꯥꯏꯗꯤ ꯃꯊꯛ ꯃꯊꯛꯁꯦ ꯀꯥꯡꯕꯨꯁꯦ
ꯑꯩꯒꯤ ꯑꯣꯏꯗꯣꯏꯅꯤꯅ ꯍꯣꯏꯅꯦ ꯑꯃ ꯁꯤꯜꯍꯧꯕꯅꯗꯤ ꯐꯩ
ꯑꯗꯨꯅꯦ ꯑꯗꯨꯅꯦ ꯅꯪꯒꯤ ꯑꯐꯕꯇꯅꯦ ꯑꯩꯅ ꯈꯜꯂꯤꯁꯦ
ꯅꯤꯁꯥ ꯌꯥꯝ ꯁꯥꯟꯅꯒꯅꯨ
ꯅꯪꯒꯤ ꯗꯃꯛꯇꯅꯦ ꯑꯩꯅ ꯑꯁꯤ ꯇꯧꯁꯤꯔꯥ ꯁꯤ ꯇꯧꯁꯤꯔꯥ ꯍꯥꯏꯁꯦ
ꯏꯕꯦꯝꯃ ꯍꯣꯁꯇꯦꯜꯒꯤ ꯆꯥꯛꯁꯦ ꯅꯣꯡꯃ ꯅꯣꯡꯃꯒꯤ ꯍꯥꯎꯇꯕ ꯍꯦꯟꯀꯠꯂꯛꯏ
ꯑꯁ ꯍꯣꯁꯇꯦꯜꯒꯤ ꯆꯥꯛ
ꯀꯥꯟꯗꯦ ꯀꯥꯟꯗꯦ ꯀꯨꯀꯔꯗꯨꯃꯒ ꯈꯥꯡꯗꯨꯃꯒ ꯂꯩꯁꯤꯜꯂꯒ ꯏꯕꯥꯟꯅꯤ ꯄꯨꯜꯂ ꯄꯨꯟꯁꯤꯟꯅꯅꯕ ꯍꯣꯠꯅꯁꯤ
ꯅꯪꯒ ꯑꯩꯒ ꯂꯥꯞꯅꯩ ꯅꯛꯁꯤꯟꯅꯍꯟꯂꯁꯤ
ꯎꯝ ꯑꯗꯨꯒꯤ ꯔꯦꯀꯣꯔꯠꯇꯨ ꯐꯖꯅ ꯇꯧꯔꯒ ꯊꯥꯖꯤꯟꯈꯤꯒꯦ ꯃꯤ ꯈꯨ
ꯑꯐꯕꯥ ꯉꯥꯛꯇꯅꯦ ꯑꯐ